ꯍꯜꯂꯣ
ꯑꯌ ꯀꯩꯗꯧꯔꯤꯒꯦ
ꯈꯡꯗꯦ
ꯎ
ꯐꯝꯃꯒ ꯂꯩꯌꯦꯦ ꯎꯝ ꯅꯪꯗꯤ
ꯀꯩ ꯏꯟꯁꯥꯡ ꯆꯒꯦ
ꯉꯁꯤ ꯆꯛꯁꯦ ꯈꯔ ꯊꯤꯔꯦ ꯍꯥꯏꯅ ꯍꯋꯥꯏ ꯆꯥꯏ ꯈꯔ ꯐꯖꯅ ꯇꯧꯅꯤꯡꯉꯦ
ꯍ
ꯅꯪꯗꯤ
ꯋꯥꯔꯤꯗꯤ ꯋꯥꯔꯤ
ꯅꯪꯗꯤ
ꯑꯩꯒꯤ ꯎꯝ ꯊꯔꯣꯏ ꯏꯔꯣꯟꯕ ꯆꯥꯥꯏ
ꯁꯦꯁ ꯅꯪ ꯅꯇꯨꯒ ꯆꯞ ꯃꯥꯟꯅꯔꯦꯅꯦ ꯍꯥ
ꯀꯥ ꯂꯩ ꯑꯣꯏ ꯉꯁꯤ
ꯀꯔꯤ ꯀꯔꯤ ꯍꯥꯏꯔꯦ ꯃꯥꯅ ꯅꯨꯡꯉꯥꯏꯔꯦꯍꯦ ꯉꯆꯥꯗꯤ
ꯍꯥ
ꯋꯥꯇꯤ ꯋꯥꯇꯦꯀꯣ ꯍꯧꯒꯤꯁ
ꯍ ꯌꯥꯔꯦ ꯅꯪ ꯅꯣꯛꯄꯗꯣ ꯅꯣꯛꯃꯜꯂꯦ ꯋꯥꯠꯇꯦ ꯋꯥꯠꯇꯦ ꯀꯦꯝ ꯀꯥꯏꯗꯦ
ꯅꯣꯏ ꯂꯧ ꯅꯣꯏ ꯂꯧꯗꯨꯕꯨ ꯂꯣꯏꯁꯜꯂꯕꯣ ꯉꯔꯥꯡꯗꯣ
ꯂꯣꯏꯗ꯭ꯔꯤ ꯈꯣꯏꯕꯗꯤ ꯂꯣꯏꯔꯦ ꯑꯗꯨꯕꯨ ꯍꯨꯟꯗ꯭ꯔꯤꯗ
ꯑꯃꯨꯛꯀ ꯈꯣꯏꯒꯗ꯭ꯔꯣ
ꯎꯝ
ꯑ ꯅꯌꯥꯝꯕꯒꯤꯗꯤ ꯀꯃꯥꯏ ꯇꯧꯒꯅꯤ
ꯏꯌꯥꯝꯕ ꯈꯣꯏꯒꯤꯗꯤ ꯈꯣꯏꯔꯣꯏꯗ
ꯑ
ꯐꯣꯔꯁꯟꯅ ꯈꯣꯏꯔꯅꯤ ꯃꯣꯏꯗꯤ
ꯅꯣꯏꯁꯦ ꯑꯗꯨꯗꯤ ꯍꯌꯦꯡ ꯍꯪꯆꯤꯠ ꯀꯨꯝꯕ ꯉꯁꯤꯒꯤ ꯍꯞꯇꯥꯗꯗꯤ ꯂꯣꯏꯁꯟꯗꯧ ꯃꯥꯜꯂꯦꯅꯦ ꯅꯣꯏ ꯅꯣꯏꯌꯝ ꯅꯣꯏ ꯂꯧꯗꯣꯀꯣ
ꯑꯅꯤ ꯃꯛꯂꯣ
ꯎꯝ
ꯈꯪꯗꯦ ꯍꯌꯦꯡ ꯍꯌꯦꯡ ꯈꯣꯏꯔꯅꯤ ꯂꯩꯕꯥꯛꯄꯣꯛꯄꯗ ꯍꯨꯜꯂꯒ ꯊꯪꯖꯥꯗ ꯑꯃꯁꯨ ꯍꯨꯟꯕ
ꯈꯣꯏꯔꯒ ꯉꯔꯥꯡ ꯑꯣ ꯅꯨꯃꯤꯠ ꯈꯛꯇꯪ ꯂꯦꯞꯄꯀꯣ
ꯎꯝ
ꯎꯝ ꯂꯝꯕꯤꯁꯨ ꯂꯩꯇ꯭ꯔ ꯃꯥꯜꯂꯦꯅꯦ ꯑꯗꯨꯗꯤ ꯅꯣꯏꯒꯤꯁꯦ
ꯍꯥꯥ
ꯂꯝꯕꯤꯁꯨ ꯂꯩꯇꯕ ꯃꯥꯜꯂꯦꯕ ꯑꯗꯨꯗꯤ ꯊꯨ ꯊꯨꯅ ꯈꯣꯏꯖꯜꯂꯤꯁꯦ
ꯎꯝ ꯍꯥꯏꯗꯤ ꯑꯇꯣꯞꯄ ꯁꯤꯡꯁꯨ ꯍꯨꯟꯈ꯭ꯔꯗꯤꯀꯣ
ꯎꯝ ꯅꯣꯏ ꯊꯪꯅꯕꯩꯗꯨꯗꯤ
ꯃꯣꯏꯁꯨ ꯍ ꯍꯌꯦꯡ ꯈꯣꯏꯗꯧ ꯃꯥꯜꯂꯦ
ꯑꯣ ꯅꯣꯏꯅ ꯈꯣꯏꯗꯣꯏꯔꯣ
ꯎꯝ ꯈꯣꯏꯅ ꯈꯣꯏꯔꯣꯏꯗ
ꯑ
ꯑ ꯃꯣꯏꯒꯤꯗꯣ ꯂꯩꯕꯥꯛ ꯄꯦꯠꯄꯅꯤꯅ ꯑꯗꯨꯝ ꯀꯩꯅꯣ ꯇꯧꯋꯦꯕ ꯌꯥꯝ ꯄꯨꯊꯕ ꯇꯧꯋꯦꯕꯀꯣ
ꯎꯝ ꯑꯗꯨ ꯅꯣꯏ ꯃꯃꯥꯡꯒꯤꯗꯨꯗꯤ ꯍꯨꯟꯈ꯭ꯔꯕꯔꯥ
ꯅꯣꯏ ꯃꯃꯥ ꯈꯣꯏ ꯑ ꯅꯣꯏ ꯑꯗꯨꯔꯣꯝꯗ ꯀ ꯀꯅꯥ ꯇꯧꯍꯟꯗ꯭ꯔꯤ
ꯎꯝ ꯍꯨꯟꯕ ꯍꯥꯏꯕꯕꯨ
ꯅꯣꯏ ꯀꯨ ꯅꯣꯏ ꯀꯨꯝꯐꯝꯗꯣ ꯍꯥꯏꯕ
ꯎꯝ ꯎꯝ ꯀꯩꯅꯣ ꯈꯣꯏꯗꯣ ꯎꯝ ꯁꯤ
ꯂꯩꯩꯁꯥꯕꯤ ꯌꯥꯝꯕꯗꯣ
ꯑ
ꯍꯨꯟꯈ꯭ꯔꯦ
ꯍꯨꯟꯈ꯭ꯔꯦ ꯃꯣꯏꯗꯤ ꯑꯗꯨꯒ ꯅꯥꯎꯄꯤꯗꯨꯅ ꯊꯔꯣꯏ ꯈꯨꯟꯕ ꯆꯪꯉꯨꯕ ꯋꯥꯅꯤ ꯑꯗꯨꯗ
ꯑꯥ
ꯃꯥꯗꯤ ꯍꯨꯟꯕꯤꯅꯤ ꯈꯪꯗꯕ
ꯎꯝ
ꯏꯅꯥꯎ ꯏꯌꯥꯝꯕꯒꯤ ꯃꯆꯥꯅꯨꯄꯤꯗꯨ ꯁꯨꯈꯔ ꯀꯩꯅꯣ ꯇꯧꯒꯜꯂꯦꯗꯅ ꯃꯤꯒꯤ ꯄꯝꯐꯦꯟ ꯍꯨꯟꯕꯗꯨꯁꯨ ꯆꯥꯅꯔꯦ ꯊꯔꯣꯏ ꯈꯨꯨꯟꯕ
ꯏꯁ ꯏꯅꯥꯎ ꯅꯣꯏ ꯏꯅꯥꯎ ꯄꯥꯁꯨ ꯑꯗꯨꯃꯥꯏ ꯇꯧꯕꯅꯤ ꯍꯦ
ꯍ ꯀꯃꯥꯏꯅ
ꯏꯁ ꯐꯧꯗꯣ ꯎꯗꯕ ꯑꯩꯁꯨ ꯁꯦ ꯀꯩꯅꯣꯁꯨ ꯈꯪꯗꯦ ꯑꯍꯟ ꯑꯃꯁꯨ ꯂꯥꯛꯑꯒꯥ ꯑꯗꯨꯔꯣꯝꯗ ꯀ꯭ꯔꯤ ꯑꯩ ꯊꯣꯔꯛꯀꯦ ꯇꯧꯕꯅꯦꯕꯥ
ꯎꯝ
ꯒꯥꯔꯤꯗ ꯍꯜꯂꯛꯀꯦ ꯇꯧꯕꯅꯦꯕ ꯑꯗꯨ ꯂꯧꯈꯣꯡꯗꯣ ꯂꯧꯈꯣꯡꯗꯣ ꯑꯜꯂꯛꯀꯦ ꯇꯧꯔꯒ ꯃꯥ ꯑꯗꯨꯝ ꯏꯁꯤ ꯐꯥꯔꯛ ꯐꯥꯗꯔꯛꯄꯒꯤꯔ ꯈꯪꯗꯦ ꯃꯨꯟ ꯃꯨꯟꯅ ꯌꯦꯡꯀꯥꯟꯗ ꯐꯧ ꯍꯨꯜꯂꯝꯃꯦ ꯍꯥꯏꯌꯦ ꯃꯥꯗꯣ ꯁꯤ ꯐꯩꯗꯣꯝꯁꯦ ꯒꯥꯔꯤ ꯂꯥꯜꯂꯛꯀꯦ ꯇꯧꯔꯒ ꯂꯧ ꯍꯨꯜꯂꯝꯃꯦ ꯑꯁ ꯀꯔꯤ ꯀꯃꯥꯏꯅ ꯇꯧꯔ ꯆꯤꯡꯁꯨ ꯌꯥꯝꯅ ꯈꯣꯡꯅꯤ ꯐꯥꯎ ꯌꯧꯋꯦꯕ ꯃꯣꯏ ꯂꯩꯕꯗꯣ ꯐꯩꯗꯣꯝꯗꯣ
ꯄꯨꯝꯃꯣꯏꯗ꯭ꯔꯥ ꯑꯗꯨ ꯐꯧꯗꯣ
ꯐꯧ ꯐꯧꯗꯤ ꯄꯨꯝꯗꯤ ꯄꯨꯝꯗꯕ ꯃꯥꯜꯂꯦ ꯑꯗꯨ ꯑꯁꯨꯝ ꯃꯨꯟ ꯏꯁꯤꯡꯗꯣ ꯀꯅꯥꯅ ꯀꯅꯥꯅꯔꯥ ꯈꯪꯗꯦ ꯂꯣꯏꯅꯃꯛ ꯐꯥ ꯐꯥꯔꯝꯃꯦ ꯐꯥꯗꯣꯛꯔꯝꯃꯦ ꯊꯥꯗꯣꯔꯝꯃꯤ ꯏꯁꯤꯡꯗꯣ ꯁꯤꯗ ꯂꯣꯏ ꯀꯪꯈ꯭ꯔꯦ ꯑꯩꯁꯨ ꯌꯦꯡꯉꯦ ꯃꯨꯟ ꯃꯨꯟꯅꯥ ꯌꯦꯡꯉꯒ ꯂꯩꯅꯤ ꯂꯩꯔꯝ- ꯃꯦ ꯍꯨꯜꯂꯝꯃꯦ ꯈꯪꯗꯕꯒꯤ ꯃꯝꯗꯤ ꯃꯝꯗꯦꯗꯥ
ꯏꯅꯥꯎꯄꯥꯗꯣ ꯊꯥꯔꯣꯏ ꯈꯨꯟꯕ ꯍꯥꯏꯅ ꯊꯣꯛꯂꯛꯈꯤ ꯊꯣꯛꯈꯤꯕꯅꯦꯕ ꯈꯨꯜꯂ ꯂꯩꯔꯝꯕꯥ ꯑꯁ ꯅꯪ ꯑꯗꯨ ꯊꯅꯣꯏ ꯊꯔꯣꯏ ꯈꯨꯜꯂꯥ ꯂꯩꯔꯝꯕ ꯑꯗꯨ
ꯐꯨ ꯍꯨꯟꯈ꯭ꯔꯕꯅꯦ ꯑꯩꯅ ꯍꯥꯏꯕꯀꯣ ꯍꯨꯟꯗꯥꯔꯤ ꯍꯨꯟꯗ꯭ꯔꯤ ꯈꯨꯜꯂ ꯂꯩꯔꯝꯕ ꯍꯨꯟꯗ꯭ꯔꯤ ꯍꯨꯟꯗ꯭ꯔꯤ ꯍꯥꯏꯅ ꯍꯨꯟꯈ꯭ꯔꯕꯅꯦ
ꯈꯨꯨꯟꯗ꯭ꯔꯤ ꯀꯔꯤꯝꯇ ꯎꯗꯦ ꯃꯥꯗꯣ ꯌꯦꯡꯗꯤ ꯌꯦꯡꯕꯖꯥꯠꯅꯦꯕ ꯌꯦꯡꯀꯥꯟꯗ ꯎꯗꯕ ꯃꯥꯜꯂꯦ ꯑꯃꯨꯛ
ꯎꯝ
ꯑꯣꯗ ꯍꯥꯏꯌꯦ ꯑꯃꯨꯛ ꯃꯨꯟꯅ ꯌꯦꯡꯉꯨ ꯍꯨꯜꯂꯒ ꯂꯩꯔꯕꯅꯦ ꯍꯨꯜꯂꯥꯕꯅꯦ ꯊꯣꯛꯂꯛꯑꯣ ꯀꯨꯏ ꯀꯨꯏꯀꯨꯏꯅꯌꯦꯡꯒꯧ ꯑꯣ ꯑꯣ ꯃꯥꯜꯂꯦ ꯂꯩꯕꯨ ꯂꯩꯔꯝꯃꯤꯅꯦ ꯍꯨꯟꯕꯨ ꯍꯨꯟꯂꯝꯃꯤꯅꯦ
ꯅꯪ ꯎꯝ ꯀꯥꯕꯣꯇꯥꯗꯤ ꯊꯧꯕ꯭ꯔꯥ
ꯊꯧꯗꯦ
ꯀꯅꯥ ꯀꯅꯥ ꯀꯅꯥꯝꯇꯥ ꯊꯧꯕ
ꯑꯥ ꯏꯌꯥꯝꯕ ꯈꯛꯇꯪ ꯊꯧꯋꯤꯗ ꯉꯔꯥꯡꯗꯤ ꯑꯩꯈꯣꯏꯃꯥ ꯀꯩꯅꯣ ꯐꯧ ꯍꯨꯟꯕ ꯆꯠꯂꯀꯥꯟꯗ ꯏꯅꯥꯎꯄꯥꯗꯨ ꯐꯣꯏꯌꯦ
ꯎꯝ ꯅꯣꯏ ꯐꯧ ꯍꯨꯟꯈ꯭ꯔꯕ ꯑꯗꯨꯗꯤ
ꯉꯔꯥꯡꯁꯦ ꯑꯅꯛꯄꯒꯤꯗꯨ ꯍꯨꯟꯈ꯭ꯔꯦ ꯑꯩꯈꯣꯏ ꯏꯕꯣꯒꯤ ꯃꯈꯥꯒꯤꯗꯣ
ꯑꯥ ꯑꯪ ꯃꯈꯥꯒꯤꯗꯤ ꯀꯩꯗꯧꯒꯥꯏ ꯍꯨꯟꯅꯤꯡꯉꯥꯏ
ꯑꯥ ꯃꯈꯥꯒꯤꯗꯤ ꯌꯨꯝꯁꯥ ꯀꯩꯁꯥꯥ ꯅꯠꯇ꯭ꯔꯒ ꯁꯒꯣꯜꯁꯦꯟ ꯑꯣꯏꯗꯧ ꯃꯥꯜꯂꯦ
ꯑꯗꯨꯗꯤ ꯁꯤ ꯍꯞꯇꯥꯁꯦ ꯂꯣꯏꯁꯤꯜꯂꯅꯤ
ꯎꯝ ꯁꯤꯍꯞꯇꯥꯁꯤꯗ ꯂꯣꯏꯁꯤꯟꯒꯅꯤ ꯁꯒꯣꯜ ꯁꯦꯟ ꯍꯨꯜꯂꯗꯤ ꯁꯒꯣꯜꯁꯦꯟꯗ ꯁꯤ ꯑꯃꯨꯛ ꯀꯥꯔꯛꯑꯒ ꯁꯤ ꯑꯅꯛꯄꯒꯤꯗꯣ ꯈꯣꯏꯔꯒ ꯑꯗꯨꯝ ꯍꯨꯟꯈ꯭ꯔꯥꯅꯤ
ꯈꯣꯏꯕ ꯌꯥꯝ ꯋꯥꯒꯅꯤꯍꯦ ꯂꯧꯔꯤ ꯌꯥꯝꯕꯅꯤꯅ
ꯉꯔꯥꯡꯗ ꯈꯣꯏꯕ ꯂꯣꯏꯔꯏꯁ
ꯑ ꯉꯔꯥꯡ ꯐꯕꯗꯨꯗ
ꯎꯝ ꯉꯔꯥꯡ ꯈ꯭ꯋꯥꯏꯔꯦ ꯑꯗ
ꯎꯝ
ꯑꯁꯣꯝꯒꯤꯗꯤ ꯑꯁ ꯂꯩꯕꯥꯛꯇꯣ ꯐꯥꯕ ꯌꯥꯝꯅ ꯂꯥꯏꯌꯦꯕ ꯑꯁꯣꯝꯒꯤꯗꯤ
ꯎꯝ
ꯑꯃꯔ ꯈꯣꯏꯒꯔꯗꯤ ꯐꯖꯅ ꯄꯦꯊꯔꯒ
ꯀꯔꯤ ꯐꯥꯎ ꯊꯝꯕ꯭ꯔꯣ
ꯁꯤ ꯑꯅꯛꯄꯁꯤ ꯊꯣꯏꯕꯤ ꯊꯝꯒꯗꯕ ꯊꯣꯏꯕꯤ ꯊꯝꯗꯧ ꯃꯥꯜꯂꯤꯅꯤ
ꯇꯦꯕꯤꯅ ꯍꯥꯎꯕꯅꯤꯀꯣ
ꯍꯣꯏ ꯍꯣꯏ ꯊꯣꯏꯕꯤꯅ ꯎꯝ ꯁꯤ ꯑꯕꯣꯛ ꯑꯩꯈꯣꯏꯒꯤꯗꯤ ꯍꯥꯎꯇꯗꯁ ꯁꯔꯀꯥꯔ ꯍꯥꯏꯕꯗꯨ ꯐꯥꯎꯕꯗꯨꯗꯤ
ꯄꯣꯊꯣꯛ ꯌꯥꯝꯃꯗꯤ ꯌꯥꯔꯦꯗ ꯍꯥꯎꯗ꯭ꯔꯤꯁꯦ
ꯑꯦꯁ ꯇꯥꯅꯤꯡꯉꯥꯏ ꯑꯃꯨꯛ ꯂꯩꯇ꯭ꯔꯗꯤ ꯐꯥꯎꯗꯕꯗꯤ ꯆꯥꯅꯤꯡꯗꯦꯍꯦ
ꯁꯤ ꯅꯨꯡꯉꯥꯏꯇꯦ ꯌꯥꯝ ꯀꯩꯅꯣ ꯇꯧꯋꯦ ꯃꯍꯥꯎ ꯂꯩꯇꯦ
ꯑꯗꯣ ꯅꯪ ꯁꯤꯡꯖꯨ ꯆꯥꯕ ꯆꯠ ꯆꯠꯂꯨꯁꯦ ꯍꯥꯏꯔ ꯌꯥꯗꯁꯨ ꯀꯔꯤꯒꯤꯅꯣ
ꯑꯁ ꯀꯨꯝꯅꯤꯡꯉꯩꯗ ꯀꯥꯏꯗꯒꯤ
ꯑꯥꯃꯗꯨꯗꯤ ꯀꯨꯝꯃꯨ ꯀꯨꯝꯃꯨ
ꯃꯣꯏꯗ ꯀꯅꯥꯝꯇ ꯆꯪꯗꯦ ꯉꯔꯥꯡꯁꯨ ꯆꯥꯛ ꯊꯣꯟꯉꯥꯏ ꯁꯤꯏ ꯃꯤꯕꯨ ꯆꯪꯍꯟꯅꯤꯡꯗꯦ ꯑꯗꯨꯏ ꯆꯪꯗꯦ ꯍꯥꯏ ꯂꯣꯏꯅꯃꯛ ꯈꯪꯗ꯭ꯔꯦꯅꯟꯕ ꯃꯤꯁꯤꯡ
ꯑꯥꯉꯛꯄꯅꯤ
ꯎꯁ
ꯅꯨꯡꯉꯥꯏꯔꯣꯗ ꯌꯥꯝ
ꯑꯃꯅ ꯄꯪ ꯃꯤ ꯈꯔꯅꯗꯤ ꯄꯪ ꯄꯪꯕ꯭ꯔꯥ ꯄꯪꯗꯕ꯭ꯔꯥ ꯃꯤ ꯈꯔꯗꯤ ꯈꯪꯗꯕꯒꯤ ꯈꯪꯗꯕꯒꯤꯀꯣ
ꯍꯧꯖꯤꯛꯀꯥꯟꯗꯤ ꯅꯨꯄꯤꯁꯨ ꯑꯃꯨꯛ ꯍꯟꯅ ꯆꯪꯗ꯭ꯔꯕ ꯃꯥꯜꯂꯦ
ꯎ
ꯍꯥꯅꯗꯤ ꯆꯨꯪꯉꯥꯃꯦ ꯍꯥꯏꯌꯦ ꯅꯦꯐꯨꯂꯦ ꯃꯅꯤꯒꯤꯍ ꯂꯩꯔꯝꯗ
ꯑꯁ ꯀꯩꯅꯣ ꯅꯪꯗꯤ ꯕꯧ ꯌꯦꯡꯕꯁꯨ ꯑꯝꯇ ꯀꯥꯔꯛꯇ꯭ꯔꯦ
ꯏꯁ ꯉꯔꯖ ꯁꯇ꯭ꯔꯤ ꯃꯨꯆꯥꯥꯔꯤꯗꯤꯇꯤ
ꯑꯦꯁ ꯑꯦꯟꯇꯤ ꯆꯠꯄ ꯆꯠꯇꯕ ꯅꯠꯇꯦ ꯑꯝꯇ ꯂꯥꯛꯇꯅꯤꯅ ꯍꯟꯗꯛ
ꯑꯁ ꯑꯌꯨ ꯍ ꯂꯥꯛꯑꯒ ꯑꯃꯨꯛꯀ ꯇꯨꯝꯃꯦ ꯑꯁ ꯉꯔꯥꯡꯗꯨꯗꯅꯦ ꯈꯨꯅꯨꯡꯉꯥꯏꯁꯤꯅꯦꯕ
ꯄꯨꯔꯥ ꯕꯦꯔꯥꯒꯤꯅꯦ ꯋꯥꯡ
ꯑꯩ ꯃꯤꯆꯦꯜ ꯊꯥꯕꯁꯤꯡꯗꯨꯗꯤ ꯌꯦꯡꯕ ꯌꯥꯕ꯭ꯔꯥ
ꯎꯝ ꯌꯦꯡꯕꯤꯗꯦ ꯑꯃꯈꯛꯇꯪ ꯑꯅꯤ ꯑꯍꯨꯝ ꯈꯛꯇꯪꯅꯦ ꯅꯪꯅ ꯍꯟꯖꯤꯟ ꯍꯟꯖꯤꯟ ꯊꯥꯔꯤꯗꯣ
ꯑꯣ ꯌꯥꯝꯃꯟꯗꯕ ꯌꯥꯝꯃꯟꯕꯒꯤ ꯒ꯭ꯌꯥꯟ ꯇꯥꯗ꯭ꯔꯕ
ꯑꯥ
ꯑꯁ ꯑꯗꯨꯒꯨꯝꯕ ꯌꯥꯝ ꯂꯩꯕꯅꯤꯅꯦ
ꯌꯦꯡꯕ ꯅꯨꯡꯉꯥꯏꯕꯅꯤ ꯑꯗꯨꯒꯨꯝꯕꯁꯨ
ꯁꯤ ꯌꯥꯝ ꯅꯨꯡꯉꯥꯏꯇꯦꯗ
ꯅꯍ ꯑꯃꯗꯗꯤ ꯀꯥꯎꯈ꯭ꯔꯕ꯭ꯔꯥ ꯀꯥꯎꯊꯣꯛꯑꯒꯦ ꯇꯧꯔꯤꯔꯣ ꯐꯥꯎꯔꯥꯛꯇꯗꯤ ꯌꯥꯝꯟꯗꯐꯥꯎ
ꯎꯝ ꯀꯩꯗꯧꯔꯖꯥꯠꯅꯣ
ꯄꯥꯎꯂꯒꯂꯅ
ꯀꯅꯥꯗꯥ
ꯁꯤꯩꯅ ꯀꯩꯅꯣ ꯍꯧꯖꯤꯛ ꯇꯧꯔꯛꯄ ꯐꯣꯟꯗꯣ
ꯎꯝ ꯆꯥꯎꯅ ꯃꯤꯁꯨꯅ ꯂꯩꯇ꯭ꯔꯦꯗ
ꯏꯁ ꯅꯝꯕꯔꯗꯨ ꯇꯧꯔꯒ ꯃꯣꯏꯕꯥꯕꯣꯏꯕꯥꯗ ꯇꯧꯍꯜꯅ ꯑꯗꯨ ꯈꯨꯝꯅꯤꯡꯉꯤ ꯑꯗꯨ ꯑꯗꯨꯃꯥꯏꯅ
ꯑꯗꯨ ꯃꯥꯁꯨ ꯃꯗꯨꯁꯨ ꯆꯠꯈ꯭ꯔꯦꯅ ꯑꯥꯗ
ꯑ ꯆꯕꯇꯣ ꯀꯣꯀ ꯐ꯭ꯔꯦꯟꯁ ꯊꯝꯒꯗꯕꯅꯤꯅ
ꯇꯧ ꯍꯥꯏꯔꯒ ꯃꯥ ꯑꯁ ꯈꯔ ꯇꯟꯃ
ꯀꯩꯗꯧꯕꯒꯤ ꯑꯗꯨꯗꯤ ꯌꯥꯝ ꯀꯅꯗꯕ ꯃꯥꯜꯂꯤꯦꯅꯦ
ꯕꯥꯅꯤꯔꯣ
ꯎꯝ
ꯈꯪꯗꯦ ꯌꯥꯝꯅ ꯂꯣꯛ ꯃꯇꯥꯏꯗ ꯂꯩꯕ ꯑꯗꯨꯗꯤ ꯈꯔ ꯆꯥꯟꯅꯕ ꯃꯥꯜꯂꯦ
ꯎ
ꯃꯥꯗꯤ ꯍꯣꯏ ꯅꯨꯡꯁꯤꯔꯝꯗꯧ ꯃꯥꯜꯂꯦꯗ ꯈꯣꯡꯝꯃꯣꯏꯗ
ꯑꯥ
ꯃꯥꯗꯤ ꯑꯗꯨꯝ ꯅꯨꯡꯁꯤꯔꯝꯗꯧ ꯃꯥꯜꯂꯦ
ꯅꯨꯡꯁꯤꯅꯗꯧ ꯃꯥꯜꯂꯦ ꯍꯥꯏꯕ
ꯎꯝ
ꯅꯨꯡ ꯁꯤꯔꯝꯒꯅꯤ ꯍꯦ ꯑꯗꯨꯕꯗꯤ
ꯑꯗꯨꯕꯨ ꯑꯝꯇ ꯐꯥꯎꯕ ꯐꯥꯎꯔꯛꯇꯕꯅꯤꯅꯀꯣ
ꯎꯝ
ꯀꯩꯗꯧꯔ ꯖꯥꯠꯅꯣ ꯁꯤꯅꯦꯕ
ꯀꯨꯏꯗꯤ ꯀꯨꯏꯔꯦꯀꯣ ꯐꯥꯎꯔꯛꯇ ꯐꯥꯎꯗꯕꯁꯦ
ꯍꯞꯇꯥ ꯑꯃ ꯁꯨꯔꯦ
ꯑꯦ ꯍꯞꯇꯥ ꯑꯃꯈꯛꯇꯪ ꯂꯣ
ꯎꯝ
ꯆꯇꯥꯝ ꯑꯃꯈꯛꯇꯪꯅꯤ ꯍꯥꯏꯅ ꯁꯪꯅꯕꯒꯤ ꯅꯪ ꯅꯪꯗꯕꯒꯤ ꯑꯣꯏꯔꯝꯒꯅꯤ ꯃꯇꯝ ꯐꯪꯗꯕꯒꯤ ꯑꯣꯏꯔꯝꯒꯅꯤ ꯑꯗꯨꯗꯤ
ꯍꯞꯇꯥ ꯑꯃꯔ ꯑꯅꯤꯔ ꯑꯣꯏꯔꯝ ꯑꯃ ꯑꯃ ꯑꯣꯏꯔꯝꯗꯧ ꯃꯥꯜꯂꯦ ꯎꯝ ꯑꯅꯤꯔ ꯑꯃꯔ ꯈꯪꯗꯦꯗ ꯍꯥꯎꯔꯛꯅꯤꯡꯕ ꯃꯇꯝꯗ ꯐꯥꯎꯔꯛꯁꯅꯨ
ꯏꯁ ꯑꯦ ꯁꯤ ꯀꯩꯅꯣ ꯅꯪ ꯉꯔꯥꯡ ꯊꯥꯔꯛ ꯄꯤꯕꯗꯣ
ꯎꯝ
ꯃꯥꯗꯤ ꯄꯣꯏꯅꯕꯒ ꯂꯩꯇ꯭ꯔꯣ
ꯈꯪꯗꯦꯗ ꯂꯩꯗꯤ ꯂꯩꯗꯕ ꯃꯥꯜꯂꯦ ꯍꯣꯏ
ꯐꯪꯅ
ꯎꯝ ꯇꯂꯦꯗ
ꯑꯩ ꯍꯪꯒꯦ
ꯀꯩꯅꯤ
ꯏꯁ ꯈꯉꯅ
ꯎꯝ ꯉꯁꯥꯏ ꯉꯁꯥꯏ